ꯍꯧꯒꯠꯂꯕꯣ
ꯎꯝ
ꯇꯥꯕ꯭ꯔꯣ ꯍꯜꯂꯣ
ꯎꯝ
ꯇꯥꯕ꯭ꯔꯣ ꯍꯜꯂꯣ ꯀꯔꯤ ꯇꯧꯔꯤꯒꯦ ꯅꯪ ꯆꯥꯛ ꯊꯣꯡꯕ ꯃꯥꯜꯂꯦꯗ ꯀꯨꯀꯥꯔ ꯀꯥꯝꯕ ꯃꯈꯣꯟ ꯇꯥꯏ
ꯅꯪ ꯌꯨꯝꯒꯤ ꯀꯔꯤ ꯀꯔꯤ ꯊꯕꯛ ꯇꯧꯔꯤꯔꯥ
ꯈꯪꯗ꯭ꯔꯤꯌꯦ ꯑꯩ ꯊꯕꯛ ꯀꯔꯤꯁꯨ ꯂꯩꯇꯦꯗ ꯌꯨꯝꯗ ꯑꯗꯨꯝ ꯂꯩꯗꯣꯏ ꯃꯥꯜꯂꯦ ꯅꯪꯗꯤ
ꯊꯕꯛ ꯇꯧꯔꯣꯏꯌꯦ ꯌꯨꯝꯗ ꯂꯩꯒꯅꯤ ꯅꯪꯗꯤ ꯌꯨꯝꯒꯤ ꯊꯕꯛ ꯈꯔ ꯁꯨꯔꯒ ꯑꯗꯨꯝ ꯇꯣꯛꯈ꯭ꯔꯅꯤ ꯍꯥꯥ
ꯎꯝ
ꯀꯔꯤ ꯍꯥꯏꯕꯅꯣ
ꯎꯝ
ꯍꯨꯝ ꯆꯥꯛ ꯊꯣꯡꯉꯕꯣ ꯊꯣꯡꯉꯤꯔꯣ
ꯍꯥꯥ ꯇꯥꯗ꯭ꯔꯦ ꯐꯖꯟꯅ ꯍꯥꯏꯔꯛꯑꯣ
ꯎꯝ
ꯀꯔꯤ ꯍꯥꯏꯕ
ꯍꯧꯖꯤꯛ ꯊꯣꯡꯕ ꯂꯣꯏꯈ꯭ꯔꯦ
ꯑꯗꯣ ꯀꯔꯤ ꯌꯦꯟꯖꯥꯡ ꯊꯣꯡꯒꯦ ꯍꯥꯏꯕ
ꯑꯣ ꯍꯥꯎꯅꯤ ꯅꯣꯏ ꯌꯥꯝ ꯉꯟꯅ ꯍꯧꯒꯠꯄ꯭ꯔꯣ ꯑꯩꯗꯤ ꯍꯧꯒꯠꯇ꯭ꯔꯤꯗ ꯌꯥꯍꯧ ꯌꯥꯝ ꯉꯟꯕ ꯃꯥꯜꯂꯤꯀꯣ ꯃꯤꯗꯤ
ꯎ
ꯍꯥ
ꯅꯪꯗꯤ ꯉꯁꯤ ꯊꯕꯛ ꯂꯩꯕ꯭ꯔꯣ ꯌꯨꯝꯗ ꯂꯩꯗꯣꯏꯔꯣ ꯍꯝ ꯊꯕꯛ ꯂꯩꯕ꯭ꯔꯣ ꯉꯁꯤ
ꯁꯥꯔ ꯗ ꯀꯣꯏꯕ ꯆꯠꯁꯦꯕ
ꯉꯁꯤꯔꯣ
ꯎꯝ
ꯀꯩꯗꯧꯕ ꯀꯩꯗꯧꯗꯣꯏꯅꯣ ꯕꯖꯥꯔꯗ ꯅꯪ ꯗ꯭ꯔꯦꯁ ꯂꯩꯒꯦ ꯍꯥꯏꯕ꯭ꯔꯣ
ꯅꯪ ꯉꯔꯥꯡ ꯀꯩ
ꯑꯩ ꯃꯪ ꯃꯪꯗꯦꯗ ꯑꯩ ꯌꯥꯝ ꯅꯨꯡꯉꯥꯏꯅ ꯇꯨꯝꯕ ꯃꯥꯜꯂꯦ ꯅꯪ ꯃꯪꯕ꯭ꯔꯣ ꯂꯌꯥ ꯑꯣꯔꯗꯥꯕ ꯃꯒꯗꯤ ꯇꯤꯔꯛꯑꯣꯕ ꯅꯪꯒꯤ ꯃꯪꯗꯣ ꯇꯥꯒꯦ
ꯎꯝ ꯁ
ꯃꯪꯗꯦ ꯍꯥꯏꯕ
ꯅꯪꯗꯣ ꯅꯤꯋꯥꯛ ꯅꯨꯡꯉꯥꯏꯇꯕ ꯃꯥꯜꯂꯦꯗ ꯀꯣ
ꯎꯝ ꯑꯩ
ꯑꯧ ꯑꯗꯣ ꯕꯖꯥꯔ ꯆꯠꯁꯦ ꯍꯥꯏꯕꯗꯣ ꯀꯩꯗꯧꯗꯣꯏꯅꯣꯕ ꯆꯨꯝꯅ ꯀꯣꯏꯗꯣꯏꯔꯥ ꯅꯠꯇ꯭ꯔꯒ ꯍꯥ ꯈꯔ ꯀꯟꯅ ꯉꯥꯡꯉꯣ ꯐꯖꯅ ꯇꯥꯕ꯭ꯔꯣ
ꯅꯪ ꯌꯦꯡꯉꯣ ꯍꯥꯏꯕꯅꯤ
ꯑꯩꯒꯤ ꯏꯃꯥꯟꯅꯕꯤ ꯍꯥꯏꯕ ꯏꯃꯥꯟꯅꯕꯤꯒ ꯊꯣꯛꯂꯛꯑꯣ ꯍꯥꯏꯕ꯭ꯔꯣ
ꯁꯦꯇ꯭ꯔꯥ
ꯆꯠꯂꯦꯗ ꯌꯥꯝ ꯆꯠꯂꯦ ꯉꯔꯥꯡ ꯉꯔꯥꯡ ꯈꯛꯇ ꯊꯣꯛꯇꯕ ꯃꯥꯂꯦ ꯏꯕꯅꯤ ꯅꯍꯥꯟꯁꯨ ꯊꯣꯛꯑꯦ ꯅꯍꯥꯟ ꯑꯍꯨꯝ ꯃꯔꯤꯔꯛ ꯊꯣꯛꯑꯦ ꯍꯟꯗꯛꯁꯦ ꯅꯍꯥꯟ ꯂꯥꯁ ꯋꯤꯛꯇꯣ ꯑꯍꯨꯝ ꯃꯔꯤꯔꯛ ꯊꯣꯛꯈ꯭ꯔꯦꯕ ꯇꯥꯕ꯭ꯔꯣ ꯇꯥꯕ꯭ꯔꯣ ꯊꯕꯩ ꯌꯥꯝ ꯆꯤꯟꯒꯅꯨꯀꯣ
ꯅꯪ
ꯑꯩꯗꯤ ꯀꯩꯅꯣ ꯊꯣꯡꯒꯅꯤ ꯎꯝ ꯍꯋꯥꯏ ꯊꯣꯡꯒꯅꯤ ꯍꯦꯟꯖꯥꯡ ꯆꯥꯅꯤꯡꯉꯥꯏ ꯂꯩꯇ꯭ꯔꯦ ꯍꯋꯥꯏꯒ ꯑꯥꯂꯨ ꯈꯛꯇ ꯉꯥꯏꯔꯦ
ꯎꯝ
ꯉꯧꯕ
ꯎꯝ
ꯆꯥꯕ ꯂꯥꯛꯀꯦ ꯌꯥꯕ꯭ꯔꯣ
ꯊꯦꯡꯅ ꯇꯨꯝꯃꯣ
ꯍꯥꯥ
ꯗꯥꯏꯔꯦꯛ ꯆꯥꯛ ꯊꯣꯡꯉꯦ
ꯑꯩꯗꯤ ꯍꯣꯔꯦꯟꯅ ꯊꯣꯡꯗꯣꯏꯅꯤ ꯍꯧꯖꯤꯛ ꯊꯣꯡꯈꯤꯔꯣꯏ
ꯎꯝ ꯅꯪꯒꯤꯁꯨ ꯇꯧꯋꯦ
ꯑꯩꯗꯤ ꯑꯩꯗꯤ ꯄꯨꯡ ꯎꯝ ꯇꯔꯥꯃꯊ꯭ꯋꯥꯏ
ꯁꯤꯗ ꯂꯩꯒꯅꯤ
ꯍꯥꯏ ꯑꯗꯨꯋꯥꯏꯗ ꯍꯦꯛ ꯍꯦꯛ ꯆꯥꯏ ꯑꯩꯗꯤ ꯑꯗꯨꯒ ꯏꯚꯤꯅꯤꯡꯒꯤꯀꯣ ꯄꯨꯡ ꯃꯉꯥ ꯃꯉꯥ ꯃꯈꯥꯏ
ꯑꯗꯨꯒ ꯑꯩꯗꯣ ꯄꯨꯡ ꯇꯔꯥ ꯇꯔꯥ ꯃꯈꯥꯏ ꯑꯗꯨꯋꯥꯏꯗ ꯆꯠ ꯆꯥꯔꯅꯤꯗꯅ ꯑꯗꯨꯒ ꯏꯚꯤꯅꯤꯡꯒꯤ ꯄꯨꯡ ꯃꯉꯥ ꯇꯔꯨꯛ ꯃꯉꯥ ꯃꯈꯥꯏ ꯑꯗꯨꯋꯥꯏꯗ ꯑꯃꯨꯛ ꯂꯥꯛꯑꯃꯅꯤ ꯐꯔꯛꯇ ꯑꯃꯨꯛ ꯆꯥꯊꯣꯛꯈ꯭ꯔꯅꯤꯗꯅ ꯑꯗꯨꯗꯤ ꯅꯨꯡꯗꯥꯡꯗ ꯆꯥꯅꯤꯡꯉꯔꯣꯏ ꯑꯩꯗꯣ
ꯎꯝ ꯅꯪ ꯀꯩꯗꯧꯒꯦ
ꯎꯝ
ꯑꯣ ꯑꯣ ꯑꯩ ꯃꯪ ꯃꯪꯉꯦ ꯀꯥꯎꯊꯣꯛꯈ꯭ꯔꯦꯗꯣ ꯍꯧꯖꯤꯛ ꯈꯛꯇ ꯅꯤꯡꯁꯤꯡꯉꯦ ꯍꯥ
ꯅꯪ ꯀꯅꯥ ꯀꯅꯥ ꯂꯩꯕ꯭ꯔꯣ
ꯅꯪ ꯀꯅꯥ ꯀꯅꯥ ꯂꯩꯒꯦ
ꯍꯥꯥ
ꯅꯪꯗꯤ ꯈꯔ ꯐꯖꯅ ꯄꯥꯔꯝꯒꯅꯤ
ꯂꯥꯏꯔꯤꯛ ꯐꯖꯅ ꯄꯥꯔꯝꯒꯅꯤ ꯍꯥꯏꯕ
ꯀꯔꯤ ꯂꯥꯏꯔꯤꯛꯅꯣ ꯂꯥꯏꯔꯤꯛ ꯃꯤꯡꯒ ꯂꯣꯏꯟ ꯀꯥꯎꯈ꯭ꯔꯦ ꯑꯩ
ꯇꯥꯎꯔꯅꯤ
ꯀꯔꯤꯕꯨꯔ ꯑꯦꯛꯖꯥꯝ ꯕꯨꯔꯣ ꯑꯩꯈꯣꯏ ꯑꯦꯛꯖꯥꯝ ꯄꯣꯁꯄꯣꯟ ꯇꯧꯈ꯭ꯔꯦ ꯑꯗꯨꯗꯒꯤ ꯑꯝꯇ ꯍꯥꯏꯔꯛꯇ꯭ꯔꯤꯌꯦ ꯑꯗꯨꯗꯒꯤ ꯑꯝꯇ ꯍꯧꯗ꯭ꯔꯤꯌꯦ ꯅꯪ ꯀꯔꯤ ꯀꯔꯤ ꯑꯦꯛꯖꯥꯝ ꯑꯦꯄ꯭ꯂꯥꯏ ꯇꯧꯕ꯭ꯔꯣ ꯍꯟꯗꯛ
ꯑꯦ ꯃꯦ ꯁꯤ ꯒꯤ
ꯍꯥꯥ
ꯅꯥꯒꯅꯨ ꯎꯝ
ꯏꯅꯥꯎ ꯂꯨꯄꯥ ꯂꯩꯕ꯭ꯔꯣ
ꯎꯝ ꯂꯩꯌꯦ ꯂꯩꯌꯦ
ꯀꯣꯆꯤꯡ ꯆꯠꯇꯕ꯭ꯔꯣ
ꯕꯤꯖꯦꯅꯤ ꯂꯥꯛꯄꯁꯦ ꯁꯦꯝꯖꯨ ꯁꯦꯝꯅ
ꯏꯅꯥꯎ ꯅꯨꯄꯥ ꯃꯁꯛ ꯐꯖꯕꯗꯣ ꯈꯣꯟꯖꯦ ꯌꯥꯝ ꯏꯁꯩ ꯌꯥꯝ ꯁꯛꯄ ꯍꯩꯕ ꯃ ꯂꯩꯕꯗꯣ ꯑꯗꯨꯒꯤ ꯑꯗꯨ ꯂꯩꯕ꯭ꯔꯥ ꯍꯥꯏꯕ
ꯍꯜꯂꯣ ꯏꯅꯥꯎ ꯅꯨꯄꯥꯔꯣ
ꯂꯩꯌꯦ
ꯅꯣꯏ ꯆꯥꯛ ꯄꯨꯡ ꯀꯌꯥꯗ ꯆꯥꯒꯦ ꯍꯧꯖꯤꯛ ꯊꯣꯡꯉꯤꯗꯣ
ꯌꯥꯝ ꯉꯟꯅ ꯆꯥꯕ ꯃꯥꯂꯦꯀꯣ
ꯃꯟꯗꯦꯀꯣ ꯌꯥꯝꯅꯀꯣ
ꯍꯥꯥ
ꯇꯥꯕ꯭ꯔꯣ ꯅꯪꯗꯣ ꯅꯪ ꯋꯥ ꯉꯥꯡꯕꯗꯣ ꯌꯥꯝꯅ ꯐꯖꯅ ꯉꯥꯡꯗꯦꯗ ꯑꯩꯒꯤꯗꯤ ꯐꯖꯅ ꯇꯥꯕ꯭ꯔꯣ
ꯎꯝ
ꯑꯁ ꯅꯪꯒꯤꯗꯤ ꯌꯥꯝ ꯑꯗꯨꯃꯥꯏꯅ ꯃꯥꯡꯒꯦ ꯇꯧꯋꯦ ꯍꯥꯥ
ꯎꯝ ꯑꯩꯁꯨ ꯌꯨꯝ ꯀꯩꯪꯀꯩ ꯄꯥꯜꯂꯦ ꯎꯝ
ꯇꯨꯝꯕ ꯅꯨꯡꯉꯥꯏ
ꯂꯥꯡꯇꯀꯤ ꯄꯥꯡ
ꯅꯪꯗꯤ ꯍꯧꯖꯤꯛ ꯊꯕꯛ ꯌꯥꯝ ꯀꯜꯂꯤꯕ ꯃꯥꯜꯂꯦꯗ ꯀꯔꯤ ꯀꯔꯤꯅꯣ ꯑꯃꯨꯛꯀ ꯈꯔ ꯇꯥꯏ ꯊꯕꯛ ꯌꯥꯝ ꯐꯕ ꯃꯤꯅꯤꯀꯣ ꯅꯪꯗꯤ
ꯅꯪꯁꯨ ꯐꯔꯦ ꯏꯁꯤꯡ ꯏꯁꯤꯡ ꯂꯩꯇ꯭ꯔꯦ ꯍꯥꯏꯕꯅꯤꯕ
ꯆꯥꯔꯒꯁꯨ ꯇꯨꯝꯂꯒꯁꯨ ꯂꯩꯕ
ꯅꯨꯡꯉꯥꯏꯃꯟꯗꯅ ꯃꯤ ꯑꯣꯏꯗꯣꯏ ꯃꯥꯟꯗ꯭ꯔꯦ
ꯇꯥꯕ꯭ꯔꯣ
ꯇꯥꯏꯌꯦ ꯆꯥꯛ ꯏꯁꯤꯡ ꯂꯣꯢꯔꯕꯣ
ꯀꯪ ꯀꯪꯉꯧ ꯇꯧꯋꯦ ꯃꯊꯦꯜ ꯌꯥꯝ ꯇꯧꯕ ꯃꯥꯜꯂꯤꯀꯣ ꯃꯤꯗꯤ
ꯏꯁꯤꯡ ꯑꯃꯨꯛ ꯄꯩꯁꯥ ꯊꯤꯔꯒ
ꯎꯝ
ꯄꯩꯁꯥ ꯄꯤꯔꯣꯏ
ꯄꯩꯁꯥ ꯊꯤꯕ
ꯑꯥꯏ ꯅꯪꯒꯤ ꯁꯝ ꯌꯥꯝ ꯁꯥꯡꯉꯝꯒꯅꯤꯀꯣ
ꯑꯩꯒꯤ ꯁꯝꯔꯣ
ꯃꯥꯏꯖꯦ ꯈꯔꯥ ꯐꯔꯦ
ꯑꯩ ꯃꯥꯏꯔꯣ ꯑꯁ ꯐꯠꯇꯦꯗ ꯆꯞ ꯃꯥꯟꯅꯩꯗ ꯅꯪꯗꯤ ꯌꯥꯝ ꯐꯔꯦꯀꯣ ꯑꯁ ꯅꯪꯗꯤ ꯀꯔꯤꯁꯨ ꯂꯩꯇ꯭ꯔꯦꯗ
ꯀꯗꯥꯗ ꯌꯦꯡꯉꯤ ꯍꯥꯏꯕ꯭ꯔꯣ ꯃꯥ
ꯈꯔ ꯅꯣꯏꯕꯗꯣ
ꯀꯔꯤ ꯑꯩ ꯍꯥꯏꯕꯗꯤꯀꯣ ꯀꯅꯥꯗ ꯀꯔꯤ ꯌꯦꯡꯒꯦ ꯍꯥꯏꯕ ꯅꯃꯥꯟꯅꯕꯤ ꯐꯕꯗꯣ